ꯇꯥꯕ꯭ꯔꯣ
ꯎꯝ ꯇꯥꯏ ꯇꯥꯏ
ꯑꯣ ꯀꯩꯗꯧꯔꯤꯅꯣ
ꯐꯝꯃꯒ ꯂꯩꯌꯦ ꯅꯪꯗꯤ
ꯑꯩꯗꯤ ꯇꯨꯝꯃꯦꯗ
ꯎꯝ ꯆꯥꯛꯗꯤ ꯆꯥꯔꯕ꯭ꯔꯣ
ꯑꯥꯎ ꯆꯥꯔꯦ ꯅꯪꯗꯤ
ꯑꯁ ꯑꯩꯗꯤ ꯆꯥꯛ ꯉꯟꯅ ꯆꯥꯏꯌꯦ ꯄꯨꯡ ꯃꯉꯥ ꯃꯈꯥꯏꯗꯩ ꯆꯥꯔꯦ
ꯆꯞ ꯃꯥꯟꯅꯥꯏꯗ
ꯎꯝ ꯉꯁꯤꯗꯤ ꯈꯔ ꯉꯟꯅ ꯆꯥꯕ ꯑꯗꯨꯏ
ꯑꯣ
ꯀꯔꯤ ꯏꯟꯖꯥꯡ ꯆꯥꯕ꯭ꯔꯣ
ꯗꯥꯜ ꯆꯥꯌꯦ ꯅꯪꯗꯤ
ꯌꯦꯟ
ꯑꯠꯁꯥ
ꯆꯥꯏ ꯉꯁꯤꯗꯤ ꯅꯍꯥꯟꯗꯤ ꯍꯤꯟꯖꯥꯡ ꯑꯗꯨꯝ ꯍꯥꯎꯇꯕꯅꯤ ꯑꯗꯣ ꯉꯁꯤꯗꯤ ꯍꯥꯎꯋꯤ
ꯌꯥꯝ ꯅꯨꯡꯁꯤꯌꯦ
ꯅꯍꯥꯟꯗꯤ ꯗꯥꯜ ꯑꯗꯨꯝ ꯊꯣꯡꯕꯀꯣ ꯍꯤꯟꯖꯥꯡ ꯊꯣꯡꯅꯤꯉꯥꯏ ꯂꯩꯇꯕꯩ
ꯑꯣ ꯗꯥꯜꯁꯨ ꯍꯥꯎꯕꯅꯤ ꯀꯩꯅꯣ
ꯎꯝ ꯍꯥꯎꯋꯦ ꯑꯗꯨ ꯑꯣꯏꯔꯁꯨ ꯑꯗꯨꯝ ꯆꯥꯔꯗꯤ ꯆꯥꯅꯤꯡꯗꯦꯗꯅ
ꯑꯠꯆꯥ ꯅꯪ ꯔꯦꯟꯗꯔꯣ ꯍꯣꯁꯇꯦꯜꯗꯔꯣ
ꯎꯝ ꯑꯩ ꯌꯨꯝ ꯂꯩꯌꯦ
ꯌꯨꯝꯗ
ꯎꯝ
ꯑꯣ ꯀꯃꯥꯏꯅ ꯗꯥꯜ ꯅꯨꯇꯤ ꯆꯥꯕꯔꯣ ꯑꯗꯨꯗꯤ
ꯅꯨꯡꯇꯤꯒꯤꯗꯤ ꯆꯥꯗꯦꯗ ꯑꯗꯨ ꯑꯣꯏꯔꯁꯨ ꯏꯟꯖꯥꯡ ꯊꯣꯡꯅꯤꯡꯉꯥꯏ ꯂꯩ ꯂꯩꯇꯕ ꯃꯇꯝꯗ ꯗꯥꯜ ꯆꯥꯏꯗꯅ ꯑꯗꯨꯒꯤꯅꯦ ꯑꯗꯣ ꯉꯁꯤ ꯗꯤ ꯑꯩꯈꯣꯏ ꯏꯄꯥꯅ ꯌꯦꯟꯁꯥ ꯄꯨꯔꯛꯄꯒꯤ ꯑꯗꯨꯝ ꯊꯣꯡꯉꯤ ꯉꯁꯤꯗꯤ
ꯄ꯭ꯂꯦꯠ ꯀꯌꯥꯃꯨꯛ ꯆꯥꯈ꯭ꯔꯦ
ꯎꯝ ꯎꯝ ꯑꯃꯒ ꯇꯪꯈꯥꯏ ꯑꯣꯏꯅꯤ
ꯌꯥꯢꯌꯦ ꯗꯨꯝ
ꯍꯥꯞꯄꯗꯤ ꯌꯥꯝ ꯍꯥꯞꯇꯕꯗꯤꯗ ꯑꯁꯤ
ꯌꯥꯝ ꯆꯥꯗꯕꯅꯤꯗ ꯀꯩꯅꯣ
ꯑꯁꯦꯡꯕꯗ ꯍꯥꯏꯔꯛꯑꯣꯗ
ꯎꯝ ꯑꯗꯨ ꯌꯥꯝꯗꯕꯅꯦꯕ ꯁ꯭ꯄꯨꯟ ꯑꯅꯤ ꯑꯍꯨꯝ ꯈꯛꯇꯅꯦꯕ
ꯌꯥꯔꯦꯗ ꯆꯩ ꯆꯥꯒꯅꯤ
ꯑꯁꯦꯡꯕ ꯍꯥꯏꯔ ꯀꯔꯤꯅꯣꯅꯦ
ꯑꯗꯨꯅꯦꯕ ꯑꯈꯣꯏꯁꯦ ꯍꯤꯟꯖꯥꯡ ꯍꯥꯎꯔꯗꯤ ꯑꯃꯨꯛꯀꯥ ꯌꯥꯝ ꯌꯥꯝ ꯆꯥꯒꯅꯤ ꯍꯤꯟꯖꯥꯡ ꯍꯥꯎꯗ ꯇꯔꯗꯤ ꯈꯖꯤꯛꯇ ꯑꯃꯨꯛ ꯆꯥꯒꯅꯤ ꯑꯗꯨꯃꯥꯏꯅ ꯇꯧꯔꯣꯏꯗꯕꯅꯦꯕ
ꯆꯞ ꯃꯥꯟꯅꯅ ꯆꯥꯕꯅꯗꯤ ꯐꯥꯕꯅꯦꯕ ꯎꯝ
ꯑꯈꯣꯏꯗꯤ ꯌꯥꯗ꯭ꯔꯦ ꯗꯥꯜ ꯅꯨꯡꯇꯤ ꯆꯥꯕꯒꯤ
ꯗꯥꯥꯜ ꯅꯨꯡꯇꯤꯒꯤ ꯆꯥꯕ꯭ꯔꯣꯅꯦ
ꯍꯣꯁꯇꯦꯜ ꯂꯩꯕꯒꯤ ꯑꯩꯁ ꯌꯥꯗ꯭ꯔꯦ
ꯑꯣ ꯍꯣꯁꯇꯦꯜ ꯂꯩꯕ
ꯎꯝ ꯀꯤꯌꯥ ꯀꯥꯕꯒꯤꯔꯣ ꯅꯪꯒꯤꯁꯦ
ꯇꯕ꯭ꯔꯣ ꯂꯣ
ꯇꯥꯕ꯭ꯔꯣ
ꯎꯝ ꯀꯤꯌꯥ ꯀꯥꯕ꯭ꯔꯣꯕ
ꯕꯤ ꯑꯦ ꯗꯤ ꯊꯥꯔꯠ ꯁꯦꯃꯤꯁꯇꯔ
ꯑꯥ ꯑꯩꯅ ꯅꯉꯣꯟꯗꯒꯤ ꯑꯃ ꯍꯦꯜꯂꯤꯅꯦ
ꯑꯣꯖꯥ
ꯍꯨꯝ
ꯐꯣꯔꯠ ꯁꯦꯃꯤꯁꯇꯔ
ꯎꯝ
ꯑꯆꯥ
ꯑꯠꯆꯥ ꯑꯠꯆꯥ ꯅꯪꯉꯣꯟꯗꯩ ꯈꯔ ꯍꯦꯂꯤꯅꯤ ꯆꯤꯆꯦ ꯀꯧꯑꯣ
ꯑꯦ
ꯅꯣꯏ ꯅꯠꯆꯦꯅꯦ ꯆꯍꯤ ꯑꯃꯒꯨꯝꯕ ꯑꯗꯨꯝ ꯍꯦꯜꯂꯛꯑꯅꯤ
ꯆꯍꯤꯗꯤ ꯑꯩꯅ ꯍꯦꯜꯂꯒꯅꯤ ꯀꯩꯅꯣ ꯀ꯭ꯂꯥꯁ ꯇꯦꯟ ꯔꯤꯄꯤꯠ ꯇꯧꯕꯒꯤꯅꯦ
ꯑꯣ ꯀꯔꯤꯒꯤ ꯔꯤꯄꯤꯠ ꯇꯧꯕ꯭ꯔꯥ ꯅꯪ ꯂꯥꯏꯔꯤꯛ ꯀꯟꯅ ꯄꯥꯗꯕꯩ ꯑꯣꯏꯔꯝꯅꯤ
ꯃꯥꯅꯦ ꯆꯨꯝꯃꯦ
ꯎꯝ ꯌꯥꯏꯗ ꯎꯝ ꯑꯃꯨꯛ ꯇꯝꯃꯁꯨ ꯑꯗꯨꯝ ꯍꯣꯠꯅꯔꯒ ꯄꯥꯁ ꯑꯃꯨꯛ ꯇꯥꯎꯕ ꯍꯥꯏꯕꯗꯨꯅꯤ
ꯕꯣꯜ ꯌꯦꯡꯗꯣꯏꯔꯣ ꯍꯣꯔꯦꯟꯗꯤ
ꯑꯩꯅꯤ ꯑꯗꯨ
ꯎꯝ
ꯑꯥꯔꯖꯦꯟꯇꯤꯅꯔꯣ ꯅꯪ
ꯍꯣꯏ
ꯑꯣꯏꯔꯣꯏꯗ
ꯀꯔꯤꯔꯣ ꯅꯨꯄꯥꯁꯤꯡꯁꯦ ꯑꯥꯔꯖꯦꯟꯇꯤꯅꯥ ꯁꯞꯄꯣꯔꯠ ꯇꯧꯕ ꯃꯤ ꯂꯩꯇꯦ ꯀꯔꯤꯔꯣ
ꯍꯥ ꯍꯥ
ꯌꯥꯝ ꯁꯥꯎꯅꯤꯡꯉꯤꯀꯣ ꯑꯗꯨꯝ ꯈꯠꯁꯨ ꯈꯠꯅꯩ
ꯌꯦꯡꯅꯤꯡꯗꯦ ꯕꯤꯠ ꯂꯩꯇꯦ ꯀꯥꯏꯅ ꯉꯁꯤꯗꯤ ꯑꯩꯅ ꯊꯣꯛꯑꯦꯅꯦ ꯌꯦꯡꯅꯤꯡꯕ ꯃꯤ ꯌꯥꯎꯗꯦ ꯀꯥꯏꯅ
ꯑꯔꯖꯦꯟꯇꯤꯅꯗꯤ ꯑꯁꯦꯡꯕ ꯕꯤꯠ ꯂꯩꯇꯦ
ꯑꯁ ꯅꯪꯁꯨ ꯑꯃꯨꯛꯀ ꯍꯧꯔꯤꯗꯣ
ꯑꯗꯨ ꯃꯥꯏ ꯇꯧꯅꯨꯀꯣ
ꯇꯧꯔꯣꯏꯗ ꯇꯧꯔꯣꯏꯗ
ꯎꯝ
ꯎꯝ ꯑꯗꯨꯅꯦꯕ ꯑꯗꯨꯃꯥꯏꯅ ꯇꯧꯑꯣꯕ ꯋꯥꯈꯜ ꯈꯔ ꯈꯔ ꯃꯟꯅꯁꯦꯕ
ꯑ ꯃꯥꯅꯦ
ꯎꯝ
ꯁꯞꯄꯣꯔꯠ ꯇꯧꯃꯤꯟꯅꯔꯒ ꯌꯦꯡꯕꯅ ꯅꯨꯡꯉꯥꯏꯕꯅꯦꯕ
ꯑꯣ ꯃꯥꯅꯦ ꯃꯥꯅꯦ
ꯎꯝ ꯃ
ꯅꯍꯥꯟꯈꯩꯗꯤ ꯕꯣꯜ ꯑꯗꯨꯝ ꯌꯦꯡꯕ꯭ꯔꯥ ꯄꯨꯡ ꯕꯥꯔꯣ ꯃꯈꯥꯏ ꯑꯌꯨꯛꯇ ꯄꯨꯡ ꯑꯅꯤ ꯑꯍꯨꯝ ꯑꯗꯨꯝ ꯂꯥꯛꯄꯗꯣ
ꯕꯔꯣ ꯒꯤꯗꯤ ꯌꯦꯡꯉꯦ ꯑꯥ ꯄꯨꯡ ꯑꯍꯨꯝ ꯑꯅꯤ ꯑꯍꯨꯝ ꯒꯤꯗꯤ ꯌꯦꯡꯗ꯭ꯔꯤꯗ
ꯕꯥꯔꯣ ꯃꯈꯥꯏꯗ ꯑꯗꯨꯝ ꯇꯨꯝꯗꯕꯤꯗ ꯉꯥꯏꯔꯒ ꯂꯩꯔꯦ
ꯑꯣ ꯕꯔꯣ ꯃꯈꯥꯏꯒꯤꯗꯤ ꯌꯦꯡꯉꯦ
ꯎꯝ ꯇꯨꯝꯃꯒ ꯑꯃꯨꯛ ꯍꯧꯒꯠꯂ ꯌꯦꯡꯕꯁꯨ ꯌꯥꯕꯗꯨꯕꯨ ꯈꯔ ꯉꯟꯅ
ꯑꯩꯗꯤ ꯇꯨꯝꯔꯗꯤ ꯍꯧꯒꯠꯄ ꯉꯝꯔꯣꯏꯕ
ꯑꯗꯣ ꯈꯔ ꯇꯨꯝꯕꯤꯔꯗꯤ ꯐꯔꯦꯗꯅ
ꯑꯗꯣ ꯑꯩꯗꯤ ꯇꯨꯝꯅꯤꯡꯉꯦꯕ
ꯎꯝ ꯅꯪ ꯇꯨꯝꯅꯤꯡꯗ꯭ꯔꯗꯤ ꯈꯪꯗꯦ ꯅꯪ ꯇꯨꯅꯤꯡꯉꯥꯗꯤ ꯇꯨꯝꯃꯒ ꯑꯃꯨꯛ ꯍꯧꯒꯠꯂꯒ ꯌꯦꯡꯕ ꯌꯥꯏ
ꯃꯥꯅꯦ ꯅꯪ ꯆꯨꯝꯃꯦ
ꯑꯦ
ꯎꯝ ꯑꯥ
ꯑꯩ ꯊꯃꯣꯏꯅ ꯁꯞꯄꯣꯔꯠ ꯇꯧꯕꯒꯤ ꯐꯔꯥꯟꯁ ꯑꯥ ꯑꯗꯣ ꯄꯣꯔꯇꯨꯒꯜꯁꯨ ꯄꯥꯝ ꯄꯥꯝꯗꯤ ꯄꯥꯝꯃꯦ
ꯑꯗꯨꯗꯤ ꯄꯣꯔꯦꯗꯅ ꯑꯃꯨꯛ ꯍꯟꯅ ꯌꯦꯡꯕ ꯐꯪꯉꯔꯣꯏꯀꯣ
ꯑꯗꯨꯗꯣ ꯄꯣꯔꯇꯨꯒꯜꯒꯤꯗꯣ ꯅꯨꯡꯁꯤꯌꯦ ꯑꯩ ꯑꯗꯨꯝ ꯚꯤꯗꯤꯑꯣ ꯒꯨꯝꯕ ꯌꯦꯡꯕ ꯐꯪꯉꯦꯕ
ꯂꯛꯅꯦ ꯂꯛ ꯗꯥꯎꯅ ꯅꯥꯠ
ꯎꯝ ꯃꯥꯅꯦ
ꯂꯥꯁ ꯃꯤꯅꯤꯠꯗ
ꯅꯣꯡꯖꯦ ꯈꯔ ꯈꯔ ꯆꯨꯔꯒ ꯂꯩꯌꯦꯅꯦ
ꯑꯣ
ꯅꯣꯏꯗ ꯅꯣꯡ ꯆꯨꯗꯕ꯭ꯔꯥ
ꯆꯨꯗꯦ ꯗꯣ ꯃꯝꯃꯦ
ꯑ ꯆꯨ ꯍꯧꯖꯤꯛꯇꯤ ꯅꯨꯃꯤꯗꯥꯡꯅꯤ ꯀꯩꯅꯣ ꯃꯝꯗ꯭ꯔꯗꯤ ꯉꯥꯟꯒꯗ꯭ꯔꯣ
ꯈꯜꯂꯤꯌꯦ
ꯀꯩꯅꯣ ꯈꯪꯗ꯭ꯔꯤꯗꯤ ꯍꯧꯖꯤꯛ ꯄꯨꯡ ꯑꯥ ꯃꯄꯜ ꯇꯥꯗꯧ ꯑꯣꯔꯦ
ꯇꯥꯔꯕ꯭ꯔꯥ ꯑ ꯇꯥꯔꯦꯗ ꯃꯤꯅꯤꯠ ꯇꯔꯥꯒ ꯆꯠꯂꯦꯗ ꯕꯥꯟ ꯃꯈꯥꯏ ꯅꯠꯇ꯭ꯔꯣ ꯑ ꯕꯣꯜ ꯂꯥꯛꯀꯗꯕꯗꯣ ꯑꯦꯍꯥ ꯑꯩ ꯐꯣꯟꯗ ꯑꯗꯨꯝ ꯌꯦꯡꯕ ꯇꯥꯔꯦ ꯑꯗꯨꯅ
ꯀꯩ ꯍꯥꯏꯁꯦꯔ ꯇꯥꯕꯔꯣ
ꯌꯣ ꯇꯥꯏꯌꯦ
ꯀꯔꯤ ꯊꯕꯛ ꯇꯧꯔꯤꯅꯣ
ꯍꯥꯥ
ꯌꯥꯝ ꯆꯤꯜꯂꯦꯗ ꯅꯪꯗꯤ ꯌꯥꯝ ꯆꯤꯟꯕ ꯃꯥꯂꯦ ꯌꯥꯝ ꯆꯤꯟꯕ ꯃꯥꯜꯂꯦꯕ ꯅꯪ
ꯆꯤꯟꯗꯦ
ꯎꯝ
ꯅꯪ ꯆꯤꯟꯕ ꯃꯥꯜꯂꯤ
ꯑꯦ ꯀꯥꯏꯗꯥꯏꯗꯩ ꯉꯥꯎ
ꯅꯪ ꯈꯨꯠꯇꯣ ꯊꯕꯛ ꯑꯗꯨꯝ ꯇꯧꯔꯒ ꯂꯩ ꯃꯥꯜꯂꯦꯕ
ꯀꯥꯏꯗꯒꯤ
ꯀ꯭ꯔꯣꯡ ꯀ꯭ꯔꯥꯡ ꯀ꯭ꯔꯣꯡ ꯀ꯭ꯔꯥꯡ ꯇꯧꯋꯦꯕ
ꯒ꯭ꯔꯣꯡ ꯒ꯭ꯔꯥꯡ ꯒ꯭ꯔꯣꯡ ꯒ꯭ꯔꯥꯡꯗꯤ ꯑꯥ ꯑꯗꯨꯝ ꯑꯃꯗꯩꯅꯤ
ꯎꯝ ꯑꯩꯗꯤ ꯅꯪ ꯀꯩꯅꯣꯝꯃ ꯇꯧꯔꯒ ꯂꯩꯕ꯭ꯔꯥꯅ ꯈꯟꯕ
ꯈꯟꯅꯨ
ꯎꯝ
ꯁꯞꯄꯣꯔꯠ ꯇꯧꯅꯤꯡꯗꯤꯗ ꯑ꯭ꯔꯖꯦꯟꯇꯤꯅ
ꯎꯝ ꯅꯪ ꯄꯥꯝꯕꯗꯣ ꯑꯗꯨꯝ ꯇꯧꯗꯅ ꯑꯩ ꯅꯉꯣꯟꯗ ꯐꯣꯔꯁꯇꯤ ꯇꯧꯔꯣꯏꯗꯅ
ꯃꯥꯅꯤ ꯃꯥꯅꯤ ꯑꯗꯣ ꯑꯩꯗꯤ ꯏꯖꯤꯞ ꯇꯧꯈ꯭ꯔꯒꯦꯀꯣ
ꯎꯝ
ꯎꯝ ꯌꯦꯡꯔꯁꯤ ꯗꯥꯎ ꯌꯦꯡꯉꯥꯅꯤ
ꯌꯦꯡꯕ ꯇꯥꯔꯦ
ꯎꯝ
ꯍꯌꯦꯡꯗꯤ ꯀꯥꯏ ꯆꯠꯀꯦꯔꯣ
ꯀꯣꯂꯦꯖ ꯀꯣꯂꯦꯖ ꯆꯠꯀꯅꯤ
ꯍꯥꯥ
ꯀꯣꯂꯦꯖ ꯆꯠꯀꯅꯤꯕ
ꯑꯣ ꯂꯧ ꯅꯨꯡꯇꯤꯒꯤ ꯆꯠꯄ꯭ꯔꯣ
ꯑꯥꯎ ꯅꯨꯡꯇꯤ
ꯎꯝ ꯂꯧ ꯃꯇꯝ ꯂꯧ ꯃꯇꯝ ꯑꯣꯏꯕꯅꯤꯅꯀꯣ ꯊꯕꯛ ꯆꯤꯟꯒꯅꯤ ꯅꯣꯏꯁꯨ ꯑꯩꯗꯤ ꯂꯧꯗꯤ ꯆꯠꯇꯤꯌꯦ ꯏꯪꯈꯣꯟꯒꯨꯝꯕꯗꯤ ꯆꯠꯂꯦ
ꯑꯣ ꯑꯣ
ꯂꯧꯗꯤ ꯈꯣꯏ ꯏꯄꯥꯅ ꯑꯗꯨꯝ ꯆꯠꯂꯦꯕ ꯍꯧꯖꯤꯛꯀꯥꯟꯗꯤ ꯅꯣꯡꯆꯨꯔꯛꯑꯦ
ꯅꯪ
ꯑꯥ ꯅꯣꯡ ꯆꯨꯕꯩ ꯃꯈꯣꯟ ꯇꯗ꯭ꯔꯣ
ꯇꯏ
ꯀꯟꯗ꯭ꯔꯦ ꯅꯪꯈꯣꯜꯗꯣ ꯈꯔ ꯀꯟꯅ ꯉꯥꯡꯗ꯭ꯔꯗꯤ ꯇꯔꯔꯣꯏ ꯑꯩꯉꯣꯟꯗ
ꯍꯂꯣ
ꯂꯣ ꯂꯥꯎ ꯇꯕ꯭ꯔꯣ
ꯇꯥꯏꯌꯦ
ꯇꯕ꯭ꯔꯣ
ꯇꯥꯏꯌꯦ
ꯇꯕ꯭ꯔꯣ
ꯇꯥꯏꯌꯦ ꯇꯕ꯭ꯔꯣ
ꯑꯥꯎ
ꯑꯁ ꯅꯪꯒꯤ ꯅꯦꯠꯋꯛ ꯁꯤꯗꯤ ꯕꯦꯔꯅꯤꯍꯦ ꯇꯕ꯭ꯔꯣ